ꯍꯜꯂꯣ
ꯇꯔꯕꯣ
ꯇꯥꯔꯦ ꯇꯔꯦ
ꯑꯣ ꯌꯥꯔꯦ
ꯐꯤꯂꯝ ꯌꯦꯡꯕ ꯆꯠꯂꯨꯁꯤꯔ‌ꯣ ꯍꯌꯦꯡ
ꯐꯤꯂꯝ ꯌꯦꯡꯕ ꯆꯠꯂꯨꯔꯁ‌ꯦ ꯍꯥꯏꯔꯣ
ꯎꯝ ꯍꯣꯜꯗ
ꯑꯁꯤ ꯐꯤꯂꯝꯁꯦ ꯑꯩ ꯌꯦꯡꯒ꯭ꯔꯒꯨꯝ ꯇꯧꯋ ꯌꯦꯉꯣ
ꯌꯦꯡꯃꯠꯇꯦ ꯋꯥꯔꯤꯅꯦ ꯋꯥꯔꯤꯅꯦ
ꯎꯝ ꯋꯥꯔꯤ ꯇꯥꯈꯤꯕꯒꯤ ꯑꯣꯏꯔꯕꯅꯤ ꯋꯥꯔꯤ ꯇꯥꯈ꯭ꯔꯀꯥꯟꯗ ꯁꯨꯝ ꯀꯩꯅꯣ ꯃꯇꯦꯛ ꯃꯇꯦꯛ ꯎꯕꯗꯒꯤ ꯁꯨꯝ ꯋꯥꯈꯜꯅ ꯁꯥꯒꯠꯂꯀꯥꯟꯗ ꯄꯨꯜꯂꯞ ꯌꯦꯡꯊꯣꯛꯈꯤꯕꯗꯣ
ꯑꯩꯗꯤꯅꯦ ꯇꯦꯂꯔꯗꯣ ꯃꯇ ꯃꯇ ꯋꯥꯔꯤꯁꯤꯔ ꯇꯥꯗꯦꯕ ꯁꯤ ꯋꯥꯔꯤ ꯑꯗꯨꯒ ꯇꯦꯂꯔ ꯌꯦꯡꯉꯦ ꯍꯥꯟꯅ ꯑꯗꯨꯒ ꯋꯥꯔꯤꯅ ꯈꯣꯟꯅ ꯇꯥꯏ
ꯑꯩꯁꯨꯅꯦ ꯑꯁꯤ ꯍꯥꯟꯅ ꯊꯣꯛꯍꯜꯂꯛꯑꯦ ꯃꯅꯤꯄꯨꯔꯒꯤꯁꯦ ꯍꯥꯟꯅ ꯊꯣꯛꯂꯛꯑꯦꯗꯅ
ꯑꯥ
ꯑꯗꯨꯀꯥꯟꯗ ꯁꯨꯝ ꯅꯨꯡꯉꯥꯏꯔꯛꯇꯧ ꯃꯥꯟꯕꯗꯣ ꯑꯗꯨꯗꯒꯤ ꯋꯥꯔꯤꯗꯨ ꯆꯪꯁꯤꯜꯂꯒ ꯇꯥꯒꯤꯈꯤꯕꯅꯦ
ꯅꯨꯡꯗꯤ ꯅꯨꯡꯉꯥꯏ ꯗꯣꯏꯅꯦ ꯁꯤꯃꯁ ꯁꯤ
ꯎꯝ ꯍꯥꯏꯗꯤ ꯍꯦꯔꯣꯏꯟꯒꯤ ꯑꯦꯛꯇꯤꯡꯒꯗꯣ
ꯎꯟ ꯃ ꯅꯠꯇ꯭ꯔꯥ ꯎꯝ ꯑꯗꯣ ꯃꯣꯏꯒꯤ ꯄꯥꯠꯇꯣ ꯑꯅꯤ ꯊꯣꯛꯏꯗꯅ
ꯎꯝ
ꯑꯗꯨꯗꯣ ꯑꯃ ꯌꯦꯡꯊꯣꯛꯀꯥꯟ ꯑꯃꯗꯣ ꯑꯃꯨꯛ ꯉꯥꯏ ꯉꯝꯃꯣꯏꯗꯦꯕ ꯑꯗꯨꯗꯣ
ꯎꯝ
ꯑꯗꯨꯏꯅꯦ ꯃꯆꯦꯠ ꯃꯆꯨꯠ ꯌꯦꯡꯕ ꯊꯜꯂꯤꯁꯦ ꯑꯆꯥꯛ ꯑꯇꯣꯏ ꯍꯥꯏꯕ ꯄꯣꯠꯄꯣ ꯎꯝ ꯈꯔꯥ ꯂꯩꯔꯒ ꯑꯗꯨꯝ ꯐꯪꯉꯅꯤꯗ ꯍꯜ ꯂꯩꯑꯒ ꯏꯇꯨꯗꯣ ꯂꯣꯏ ꯐꯪꯒꯅꯤ
ꯐꯪꯉꯛꯑꯅꯤꯑ ꯑꯗꯨꯅ ꯉꯥꯏꯔꯁꯦ ꯐꯪꯕ
ꯃꯆꯤꯟ ꯂꯨꯄꯥ ꯆꯥꯝ ꯂꯧꯒꯦ ꯍꯥꯏꯔꯅꯤ
ꯎꯝ ꯎ
ꯍꯣꯗ ꯌꯦꯡꯃꯅꯦꯅ
ꯆꯨꯝ ꯌꯥꯝ ꯂꯩꯔꯦ ꯂꯧꯔ ꯂꯥꯛꯑꯣ ꯑꯩꯈꯣꯏꯗ
ꯑꯩꯈ‌ꯣꯏ ꯌꯥꯝ ꯂꯩ ꯋꯥꯇꯦ ꯏꯕ‌ꯦꯝ
ꯆꯨꯝꯁꯦ ꯀꯃꯥꯏꯅꯕꯨ
ꯍꯣꯏ ꯇꯤꯟ ꯐꯥ ꯊꯣꯛꯂꯛꯑ
ꯃꯥꯏꯟ ꯄꯤꯟ ꯐꯊꯣꯛ ꯂꯩ
ꯑꯩ ꯅꯥꯇꯣꯟ ꯐꯨꯟꯕ ꯍꯧꯔꯦ ꯀꯩꯅꯅꯦ
ꯉꯁꯥꯏ ꯁꯤꯡꯖꯨꯗ ꯀꯩ ꯌꯥꯎꯒ꯭ꯔꯒꯦ
ꯅꯠꯇꯦ ꯑꯩ ꯅꯨꯄꯤ ꯁꯨꯃꯥꯏꯅ ꯇꯧꯋꯦ ꯃꯥꯅ ꯇꯨꯝ ꯍꯦꯛ ꯅꯪꯅ ꯅꯥꯇꯣꯟ ꯐꯨꯜꯂꯤ ꯐꯨꯜꯂꯤ ꯈꯪꯗꯦ ꯂꯣꯛꯀꯤꯔ ꯍꯥꯥ
ꯐꯦꯟ ꯌꯥꯏꯕ꯭ꯔꯣ
ꯌꯥꯏꯗꯦꯗ ꯍꯧꯖꯤꯛ ꯐꯦꯟꯗꯣ ꯅꯨꯡꯊꯤꯟꯗ ꯍꯦꯍꯦꯛ ꯌꯥꯏꯕ ꯋꯥꯅꯤ ꯉꯁꯤꯗꯤ ꯁꯨꯡꯌꯥꯏ ꯌꯥꯏꯗ꯭ꯔꯦ ꯀꯩꯒꯤꯅꯣ ꯈꯪꯗꯦ
ꯑꯗꯨꯒ ꯀꯩꯒꯤ ꯇꯨꯝꯃꯝꯗꯥꯏꯗ ꯅꯥꯇꯣꯟ ꯐꯨꯜꯂꯦꯕꯨ ꯀꯔꯤꯅꯣ
ꯈꯪꯅ ꯁꯨꯃꯥꯏꯅ ꯅꯥꯇꯣꯟ ꯐꯨꯜꯂꯤ ꯐꯨꯜꯂꯤ ꯇꯧꯔꯒ ꯑꯗꯨꯝ ꯈꯣꯟꯒ ꯈꯣꯟꯖꯦꯜꯒꯁꯦ ꯑꯣꯜꯂꯤ ꯑꯣꯜꯂꯤ ꯇꯧꯏꯖꯦꯗꯨꯗ ꯉꯁꯥꯏꯗꯩ ꯑꯗꯨꯝ ꯉꯥꯡꯉꯨꯕꯩꯔꯥ ꯈꯪꯗꯦ
ꯉꯥꯡꯕꯩ ꯑꯣꯏꯔꯝꯅꯤ ꯍꯥꯏꯗꯤ ꯌꯥꯍꯧꯔꯛꯄꯗꯒꯤ ꯉꯥꯡꯉꯛꯏꯗꯣ ꯐꯩꯅꯥꯝ ꯌꯥꯝꯃꯦꯗꯅ
ꯃꯥꯅꯤ ꯅꯨꯃꯤꯠ ꯆꯨꯞꯄꯥꯃꯥ ꯉꯥꯡꯗꯅꯇ ꯂꯩꯔꯕꯅꯤ
ꯅꯨꯃꯤꯠ ꯆꯨꯞꯄ ꯑꯃꯥ ꯉꯥꯡꯉꯒ ꯂꯩꯔꯦ
ꯎꯝ
ꯈꯅꯥꯎꯒꯤꯁꯨ ꯈꯔ ꯈꯜꯂꯨ
ꯃꯥꯅꯤ ꯈꯅꯥꯎꯒꯤꯁꯨ ꯈꯜꯂꯤ ꯃꯥꯏꯒꯤꯁꯨ ꯈꯜꯂꯤ ꯈꯟꯗꯕ ꯂꯩꯇꯦ
ꯏꯕꯦꯝꯃ ꯈꯔ ꯀꯦꯌꯣ ꯅꯁꯛꯇꯨꯒ
ꯀꯩꯅꯣ ꯀꯦꯗꯣꯏꯁꯦ ꯍꯥꯏꯕ ꯑꯩ ꯈꯪꯗꯦ ꯑꯋꯣꯏꯕ
ꯅꯁꯥꯒꯤꯁꯨ ꯈꯔ ꯈꯜꯂꯨꯀꯣ ꯅꯁꯥꯒꯤꯁꯨ ꯈꯔ ꯈꯜꯂꯨ
ꯄꯩꯁꯥ ꯊꯥꯗꯕꯁꯦ ꯍꯦꯛꯇ ꯍꯦꯛꯇ ꯉꯝꯃꯛꯇꯕ ꯇꯥꯡ ꯀꯨꯟ ꯃꯉꯥꯒꯤ ꯀꯨꯟꯊꯔꯥꯒꯤ ꯀꯨꯟꯒꯤ ꯇꯧꯔꯤꯉꯥꯏꯗ
ꯌꯥꯔꯣꯏ ꯌꯥꯔꯣꯏ ꯅꯪ ꯑꯗꯨ ꯐꯪꯉꯒ ꯅꯪ ꯀꯩꯅꯣ ꯇꯧꯕ꯭ꯔꯥꯖꯨ ꯅꯠꯇꯦ
ꯅꯠꯇꯦ ꯑꯗꯨꯝ ꯂꯩꯖꯤꯅꯤ ꯑꯗꯨꯅꯕꯨ
ꯁꯅꯥ ꯁꯥꯕ꯭ꯔꯥꯖꯨ ꯅꯠꯇꯦ ꯅꯠꯇ꯭ꯔꯥ
ꯅꯠꯇꯦ ꯑꯁ ꯁꯅꯥ ꯁꯅꯥ ꯏꯊꯟꯗꯒ ꯑꯣꯏꯔꯗꯤ ꯁꯅꯥꯗ ꯅꯠꯇꯦꯕꯣ ꯄꯩꯁꯥꯅ ꯂꯣꯏ ꯇꯦꯛꯊꯔꯅꯤ
ꯏꯟꯖꯟꯒꯦ ꯈꯔ ꯌꯥꯝ ꯐꯠꯇꯅꯕ
ꯎꯝ ꯏꯖꯦꯜꯂꯨ ꯏꯖꯜꯂꯖꯨ ꯀꯩꯝ ꯈꯥꯟꯅꯔꯣꯏ
ꯏꯟꯖꯜꯂꯖꯨ ꯀꯩꯝ ꯀꯥꯟꯅꯔꯔꯣꯏꯕ
ꯏꯟꯖꯜꯂꯁꯨ ꯀꯩꯝ ꯀꯥꯟꯅꯔꯔꯣꯏ
ꯅꯥꯀꯣꯡ ꯅꯥꯝꯃꯗ ꯇꯥꯔ ꯅꯥꯝꯃꯗ ꯐꯥꯎꯗꯣꯛꯈ꯭ꯔꯅꯤ ꯀꯥꯏꯌꯣ
ꯑꯥ ꯐꯥꯎꯗꯣꯛꯈꯔꯥꯅꯤ ꯐꯥꯎꯗꯣꯛꯇꯔꯁꯨ ꯑꯗꯨꯝ ꯂꯩꯕꯨꯗꯤ ꯂꯩꯍꯧꯅꯤ ꯑꯗꯨꯁꯨ ꯈꯨꯠꯁꯤꯅ ꯑꯃꯗ ꯇꯧꯔꯛꯈ꯭ꯔꯅꯤ
ꯑꯗꯨꯝ ꯂꯣꯏꯔꯒꯨꯝꯕꯅꯤ ꯀꯩꯅꯣ ꯅꯅꯥꯎꯄꯥꯖꯨ ꯍꯟꯗꯛꯅ
ꯎꯝ ꯃꯣꯏꯅꯦ ꯃꯊꯪ ꯍꯣꯏ ꯑ ꯅꯣꯡꯋꯥꯏꯗ ꯃꯥꯔꯁ ꯄꯧ ꯃꯉꯥꯏꯔꯦ
ꯑꯗꯨꯅꯦ ꯃꯣꯏ ꯀꯩꯅꯣ ꯂꯣꯏꯒꯔꯗꯤ ꯇꯨꯋꯦꯞ ꯂꯣꯏꯔ
ꯋꯥꯏꯑꯝ ꯁꯪꯉꯦ ꯆꯕꯨꯟ ꯆꯕꯨꯟ ꯑꯅꯤꯒ ꯑꯣꯏꯔꯦ
ꯎꯝ
ꯃꯤꯡ ꯆꯜꯂꯦ ꯂꯤꯁꯤꯡ ꯇꯔꯦꯠ ꯇꯔꯦꯠꯅꯤ ꯇꯔꯥ ꯃꯔꯤ ꯂꯤꯁꯤꯡ ꯑꯅꯤꯅꯤ ꯇꯥꯔꯦꯁꯤꯡ ꯎꯝ ꯃꯣꯏ ꯂꯤꯁꯤꯡ ꯑꯅꯤ
ꯍꯥꯏꯗꯤ ꯀ꯭ꯂꯥꯁꯇꯣ ꯃꯥꯟꯅꯗꯕ ꯑꯣꯏꯗꯤ ꯆꯍꯤꯗꯣ ꯈꯔ ꯈꯦꯠꯅꯕ ꯑꯣꯏꯔꯗꯤ ꯐꯕ
ꯎꯝ ꯑꯗꯨ ꯅꯠꯇꯦ ꯑꯗꯩꯗꯤ ꯊꯥꯒꯤ ꯏꯟꯁꯣꯜ ꯃꯣꯏ ꯊꯥ ꯃꯔꯤ ꯃꯔꯤ ꯄꯨꯁꯤꯗ ꯊꯤꯑꯦꯕ
ꯎꯝ ꯎꯝ
ꯃꯣꯏ ꯑꯅꯤꯒꯤ ꯊꯥ ꯃꯔꯤꯒꯤꯁꯨ ꯂꯤꯁꯤꯡ ꯃꯔꯤꯒ ꯈꯔ ꯇꯥꯕꯅꯦ ꯆꯍꯨꯝ ꯆꯝꯅꯤ ꯁꯨꯃꯥꯏꯅ ꯃꯣꯏꯅꯤ ꯂꯤꯁꯤꯡ ꯃꯥꯄꯟ ꯇꯔꯥ ꯇꯔꯥ ꯑꯗꯨꯝ ꯆꯠꯂꯤꯖꯦ ꯍꯦꯛꯇ
ꯑꯗꯨꯅꯦ ꯍꯥꯏ
ꯑ ꯁꯨꯝꯀꯥꯟꯗ ꯗꯨꯅꯦ ꯃꯊꯥ ꯁꯥꯏꯖꯦ ꯁꯨꯝꯀꯥꯟꯖꯤꯗ ꯑꯗꯩ ꯊꯥ ꯊꯥꯒꯤ ꯎꯝ ꯃꯥ ꯊꯥ ꯊꯥꯏ ꯇꯣꯂꯣꯞ ꯆꯥꯎ ꯂꯥꯛꯈꯤꯕ ꯑꯣꯏꯗꯤ ꯐꯕ ꯀ꯭ꯌꯤꯝ ꯆꯠꯇꯕ ꯑꯣꯏꯗꯤ ꯐꯕ ꯑꯇꯣꯞꯄꯔꯁꯤ ꯃꯌꯥꯝ ꯑꯥꯏꯗꯥꯏ ꯃꯌꯥꯝ ꯆꯠꯂꯤꯕꯅꯤꯅ ꯍꯦꯛꯇ ꯉꯝꯃꯛꯇꯦ ꯍꯥꯏꯕ ꯋꯥꯏ ꯍꯥꯏꯕ
ꯗꯨꯅꯦ ꯃꯣꯏ ꯑꯅꯤꯅ ꯒꯦꯞꯇꯣ ꯑꯅꯤ ꯈꯛꯇꯪ ꯂꯩꯅ ꯇꯥꯔꯝꯃꯗꯤ ꯑꯃꯨꯛꯁꯨ
ꯎꯝ ꯍꯣꯏ ꯑꯃꯃꯝꯇꯪꯒꯤ ꯑꯣꯏꯔꯗꯤ ꯑꯦ ꯑꯉꯥꯡ ꯑꯃꯒꯤ ꯂꯤꯁꯤꯡ ꯃꯔꯤ ꯈꯟꯗꯕ ꯑꯗꯨ ꯅꯇꯦ
ꯊꯥꯗ ꯇꯔꯥ ꯇꯔꯥ ꯆꯠꯈꯠꯂꯛꯑꯗꯤ
ꯑꯗꯨꯅ ꯌꯥꯗꯦꯀꯣ
ꯊꯪꯕꯅ
ꯐꯪꯕꯅ ꯊꯨꯠꯅ ꯐꯪꯉꯦ ꯐꯪꯕꯅ ꯂꯨꯄꯥ ꯑꯃ ꯐꯪꯉꯦ ꯆꯠꯄꯅ ꯂꯤꯁꯤꯡ ꯇꯔꯥ ꯆꯪꯉꯦ
ꯍꯣꯏꯅꯦ ꯃꯣꯏ ꯇꯪꯒꯤ ꯁꯦꯝꯕꯒꯤ ꯇꯪꯕꯨꯗꯤ ꯀꯣꯟꯅꯕ ꯑꯗꯨꯗ ꯅꯪ ꯃꯔꯨꯞꯁꯤꯅꯥꯏꯖꯨ ꯌꯥꯎꯕꯅꯤꯅ ꯀꯣꯟꯅꯗꯦꯕ ꯑꯗꯨꯒꯤ ꯍꯥꯏꯗꯤ ꯅꯪꯅ ꯌꯥꯎꯖꯔꯤꯗꯨꯖꯨ ꯅꯪꯒꯤ ꯊꯥꯒꯤꯗꯣ ꯂꯣꯏꯅꯅꯦꯕ ꯌꯥꯎꯔꯤꯗꯨꯅ
ꯃꯥꯅꯦ ꯃꯥꯅꯦ ꯑꯗꯒꯤ ꯏꯃꯨꯡꯒꯤ ꯆꯥꯕ ꯊꯛ ꯄ ꯍꯥꯏꯕ ꯑꯃ ꯂꯩ ꯑꯗꯩꯩ ꯈꯣꯔꯁꯥ ꯄꯔꯁꯥ ꯄꯣꯌꯦꯡ ꯆꯌꯦꯡ ꯃꯌꯥꯝ ꯂꯥꯛꯏꯅꯤ ꯁꯤ ꯃꯊꯛꯁꯤꯗ ꯑꯅꯥ ꯑꯌꯦꯛ ꯃꯨꯛ ꯌꯥꯎ ꯂꯩꯅꯤꯗꯣ
ꯎꯝ
ꯑꯗꯅꯦꯃꯤ ꯉꯥꯎꯔꯤꯖꯦ
ꯉꯥꯎꯅꯨ ꯉꯥꯎꯅꯨ ꯒ꯭ꯌꯥꯟ ꯇꯥꯎ
ꯒ꯭ꯌꯥꯟ ꯇꯥꯏꯖꯤꯅꯤ
ꯒ꯭ꯌꯥꯟ ꯇꯥꯃꯟꯗꯅ ꯑꯩ ꯍꯧꯖꯤꯛ ꯀꯩ ꯀꯩꯗꯧꯔꯦ ꯒꯥꯏꯌꯣ
ꯑꯣꯗ ꯀꯗꯧꯔꯦ ꯍꯧꯖꯤꯛ ꯑꯩ ꯑꯃꯨꯛ ꯈꯜꯂꯒ ꯑꯗꯨ ꯆꯠꯈ꯭ꯔꯒꯅꯦ ꯃꯥꯡꯉꯨꯗꯣꯏꯅꯤ ꯁꯤꯕꯩꯗꯤ ꯀꯤꯕ꯭ꯔꯥ ꯍꯥꯏꯖꯦ ꯑꯗꯨꯅꯦ ꯍꯥꯏꯖꯦ
ꯑꯩ ꯍꯧꯖꯤꯛ ꯑꯩꯅ ꯁꯥꯎꯔꯛꯑꯗꯤ ꯊꯣꯛ ꯆꯠꯈꯤꯅꯤ ꯀꯥꯏꯌꯣ
ꯀꯅꯥꯝ ꯈꯪꯉꯧꯔꯣꯏ
ꯒꯥꯔꯤ ꯄꯨꯗꯣꯏꯔꯑꯦ
ꯎꯝ ꯀꯅꯥꯅ
ꯆꯠꯈ꯭ꯔꯥ ꯂꯣꯏꯔꯦ ꯑꯩꯗꯤ
ꯏꯁꯥ ꯂꯩꯖꯕꯅꯦ ꯒꯥꯔꯤꯁꯨ ꯄꯨꯈꯤꯅꯤ ꯍꯥꯏꯌꯨ ꯌꯥꯗ꯭ꯔꯣ
ꯑꯣ ꯏꯁꯥꯅ ꯂꯩꯖꯕ ꯑꯣꯏꯔꯖꯨ ꯊꯝꯕꯤꯔꯝꯃꯒꯦ ꯗꯨꯗꯤ ꯅꯨꯉꯥꯏꯇ꯭ꯔꯦꯅ ꯍꯥꯏ
ꯎꯝ
ꯗꯨ ꯍꯥꯏꯔꯒ ꯑꯩ ꯁꯝꯖꯦ ꯌꯥꯝ ꯀꯦꯜꯂꯦ ꯁꯝ ꯀꯦꯟꯕ ꯐꯅꯕ ꯀꯩꯅꯣꯖꯦ ꯑꯪ ꯌꯨꯝꯗ ꯑꯗꯨꯝ ꯁꯦꯝꯖꯕꯗꯣ ꯑꯗꯨꯗ ꯁꯦꯝꯕꯖꯦ ꯇꯟꯕ ꯎꯝ
ꯑꯗꯨ ꯇꯕꯁꯨ ꯐꯩ ꯍꯥꯏ ꯃꯤ ꯑꯥ ꯗ ꯅꯠꯇꯦ ꯅꯠꯇꯇꯩ ꯃꯤꯊꯤꯟ ꯑꯃꯨꯕ ꯅꯠꯇꯦ ꯕ꯭ꯔꯥꯎꯟ ꯀꯩ ꯇꯧꯕ ꯃꯆꯨ ꯑꯃ ꯂꯩꯕꯅꯦ ꯇꯧꯋꯦꯕ ꯀꯣꯛꯁꯦ ꯍꯌꯦꯡ ꯇꯨꯝꯗꯣꯏꯅꯦ ꯍꯥꯏꯕ ꯑꯌꯨꯛ ꯇꯨꯝꯗꯣꯏꯅꯦ ꯍꯥꯏꯕꯁꯦ ꯅꯨꯡꯗꯥꯡꯁꯦ ꯑꯍꯤꯡꯁꯦ ꯉꯝꯃꯨ ꯍꯥꯏꯔꯦ ꯃꯤꯊꯤ ꯇꯦꯡꯀꯣꯠ ꯃꯆꯥ ꯑꯃꯅ ꯃꯍꯤꯁꯦ ꯑꯗꯨꯒ ꯍꯧꯖꯤꯛ ꯃꯍꯤꯁꯦ ꯑꯩꯈꯣꯏꯒꯤ ꯊꯥꯎ ꯇꯩꯕꯗꯨꯅ ꯁꯪꯒꯣꯝ ꯌꯧꯅ ꯌꯧꯅꯕ ꯇꯩꯔꯣ ꯍꯥꯏꯌꯦꯕꯀꯣ ꯁꯝꯁꯦ ꯁꯪꯒꯣꯝꯗ ꯆꯣꯠꯅꯕ ꯏꯁꯤꯡꯗꯨꯅ ꯑꯗꯨ ꯆꯣꯠꯂꯀꯥꯟꯗ ꯄꯨꯡꯒꯥꯃꯨꯛ ꯀꯔꯤꯃꯨꯛ ꯊꯝꯃꯣꯏ ꯑꯗꯨ ꯑꯣꯛꯇꯨꯨꯝꯃꯣꯏ
ꯎꯝ
ꯑꯗꯨꯃꯥꯏꯅ ꯇꯧꯅ ꯑꯗꯨꯕꯨ ꯁꯥꯟꯅꯕ ꯍꯧꯒꯠꯂꯛꯑꯦꯕ ꯑꯩꯗ ꯇꯧꯒꯦ ꯇꯧꯅꯤ ꯑꯗ ꯁꯪꯗꯕ ꯍꯥꯏ ꯀꯔꯗꯤ ꯉꯥꯛꯇꯪꯒꯤ ꯎꯝ ꯃꯥꯗꯤ ꯌꯥꯝ ꯍꯧꯋꯦ ꯃꯣꯏꯅ ꯇꯦꯕꯤ ꯍꯥꯏ ꯃꯆꯥ ꯃꯆꯥ ꯃꯣꯏꯅ ꯁꯁꯨꯛ ꯀꯩ ꯀꯦꯟꯗꯦꯅ ꯁꯨꯝ ꯌꯥꯅꯦꯕ ꯇꯤꯡꯁꯨ ꯇꯤꯡꯏ ꯃꯁꯥꯒꯤ ꯌꯥꯝꯁꯨ ꯌꯥꯝꯃꯤ
ꯎꯝ ꯑꯗꯨꯗꯤ ꯃꯥꯅ ꯍꯥꯏꯔꯤꯕ ꯄꯣꯠꯇꯣ ꯀꯌꯥ ꯄꯤꯒꯦ
ꯍꯣꯡꯃꯅꯦ ꯍꯥꯏ ꯃꯤ ꯊꯤꯕꯣꯟ ꯗꯨꯀꯥꯟꯗ ꯑꯩ ꯌꯝꯗ ꯂꯩꯒꯦꯗꯥꯏ ꯃꯖꯥꯎ ꯂꯩꯔꯛꯀꯦ ꯍꯥꯏꯌꯦꯡ ꯇꯔꯥ ꯀꯨꯟꯒꯤ ꯑꯗꯨꯝ ꯂꯩ ꯌꯥꯏ ꯁꯣꯏꯅ
ꯂꯩꯔꯣ ꯑꯗꯨꯗꯤ ꯀꯌꯥꯃꯨꯛꯀꯤ ꯆꯥꯡ ꯇꯤꯡꯗꯣꯏꯕ ꯆꯥꯃꯁ ꯑꯃꯒꯨꯝꯕ ꯇꯤꯡꯗꯣꯏꯔꯥ
ꯑꯧ ꯍꯣꯏ ꯌꯥꯏ ꯍꯣꯏ ꯆꯥꯝꯃꯊ ꯏꯁꯄꯨꯟ ꯑꯃꯃꯨꯛꯀꯤ ꯆꯥꯡ ꯇꯤꯡꯗꯣꯏꯕ ꯑꯗꯨꯝ ꯑꯥ
ꯑꯗꯨꯁꯨ ꯍꯪꯉꯑꯣ ꯑꯗꯨꯀꯥꯟꯗ ꯃꯔꯨꯗꯨꯁꯨ ꯂꯩꯔꯛꯑꯣ ꯑꯗꯨꯗꯤ ꯇꯧꯅꯕ
ꯑꯗꯨ ꯃꯥ ꯑꯗꯨꯝ ꯇꯧꯔ ꯑꯩꯁꯦ ꯑ ꯇꯧꯒꯦ ꯇꯧꯔꯨꯔꯅꯦ ꯑꯌꯨꯛ ꯄꯨꯡ ꯃꯥꯄꯜ ꯑꯃꯗ ꯏꯔꯨꯖꯅꯕꯗ ꯍꯣꯠꯅꯕꯗ ꯊꯕꯛ ꯎꯁꯤꯟꯅ ꯍꯅꯕꯗ ꯀꯣꯛ ꯅꯥꯟꯕꯒ ꯁꯪꯈꯤ
ꯍꯞꯇꯥ ꯑꯃꯗ ꯑꯅꯤꯔꯛ ꯀꯨꯝꯕ ꯇꯧꯕ ꯌꯥꯏꯅ
ꯈꯝꯇꯥꯥꯡꯗ ꯑꯅꯤꯔꯥꯛꯀꯨꯝꯕ ꯇꯧꯔꯤ ꯌꯥꯏ ꯑꯗꯨꯃꯥꯏ
ꯃꯥ ꯃꯥꯥꯏ ꯇꯧꯅꯦꯕ
ꯑꯝꯇ ꯇꯧꯒꯦ ꯑꯩ ꯁꯝꯁꯦ ꯈꯤꯇꯪ ꯖꯨꯇꯣꯟ ꯂꯧꯗ꯭ꯔꯗꯤꯅꯦ ꯌꯥꯔꯔꯣꯏ
ꯌꯥꯗꯦꯅꯦꯇ ꯂꯧꯗꯕ ꯌꯥꯥꯗꯦ ꯑꯩ ꯂꯧꯗ꯭ꯔꯦ ꯀꯩꯅꯣ ꯃꯥꯏꯗꯩ ꯃꯤꯇꯩ ꯈꯣꯡꯗꯩ ꯈꯨꯠꯇꯩ ꯍ ꯂꯧꯗꯕꯖꯥꯠꯁꯨ ꯂꯣꯏ
ꯑꯝꯇ ꯌꯥꯎꯔꯛꯑꯣꯏꯗꯣꯔꯦ ꯑꯩ ꯏꯁꯝꯁꯦ
ꯂꯣꯔ ꯁꯝ ꯐꯥꯖꯥꯒꯥꯏ
ꯂꯤꯔ ꯂꯤꯔ ꯐꯖꯕꯗꯤ ꯉꯥ
ꯋꯥ ꯉꯅꯥ ꯈꯠꯇꯅꯤ ꯉ ꯈꯠꯇꯅꯤ
ꯑꯇꯩꯗꯤ ꯀꯩꯅꯣꯝ ꯁꯨꯝ ꯃꯥꯟꯖꯜꯂꯛꯑꯦ ꯑꯗ
ꯃꯥꯅꯤ ꯀꯩꯅꯣ ꯀꯩꯅꯣꯝ ꯀꯩꯅꯩꯅꯣꯝ ꯍꯝ
ꯀꯩꯅꯣꯝ ꯀꯩꯅꯣꯝ ꯁꯨꯝ ꯍꯟꯖꯤꯜꯂꯛꯑꯦ ꯍꯌꯦꯡ ꯂꯩꯔꯛꯑꯣ ꯀꯥꯎꯅꯤ ꯑꯗꯨꯗꯤ
ꯀꯩꯊꯦꯟꯒꯤꯗꯨ ꯌꯣꯂ ꯍꯥꯏꯅ ꯑꯩꯁꯦ
ꯎꯝ ꯑꯦꯂꯣꯚꯦꯔꯥ ꯇꯥꯏꯕꯁꯨ ꯐꯩꯗꯤ ꯍꯥꯏꯗꯅ
ꯍꯥꯏꯕꯥꯟ
ꯑꯗꯣ ꯑꯦꯂꯣꯕꯦꯔꯥꯁꯦ ꯁꯨꯝ ꯊꯑꯣꯏꯅ ꯇꯩꯅꯤꯡꯗꯦꯕ
ꯎꯝ
ꯆꯥꯝꯊꯣꯛꯄ ꯋꯥꯏꯑꯦꯕ ꯃꯥꯗꯤ
ꯑꯣ ꯂꯩ ꯁꯥꯟꯗꯣꯛꯄ ꯁꯦꯡꯍꯧꯗ꯭ꯔꯦ ꯑ ꯂꯨꯄꯧ ꯑꯃꯨꯛ ꯂꯩꯈꯠꯂꯛꯗ꯭ꯔꯥ ꯑꯃꯨꯛ ꯈꯜꯂꯤꯕ ꯑꯗꯨ ꯁꯨꯃ
ꯖꯨꯕꯥ ꯀꯁꯨꯝ ꯖꯨꯕꯥ ꯀꯁꯨꯝ ꯂꯩꯔꯤꯁꯤꯁꯨ ꯁꯝ ꯌꯥꯝ ꯍꯧꯋꯦ ꯍꯥꯏꯗꯅ
ꯀꯃꯥꯢꯅ
ꯍꯋꯦꯕ ꯁꯤꯒꯤ ꯖꯨꯕꯥ ꯀꯨꯁꯨꯝꯁꯤꯒꯤ ꯁꯝꯄꯨ ꯁꯦꯝꯃꯤꯗꯨꯗꯤ ꯍꯟꯗꯛ ꯀꯩꯅꯣꯗ ꯃꯩꯇꯩ ꯅꯨꯄꯤꯅ ꯁꯦꯝꯃꯤꯗꯨꯗꯤ
ꯑꯩ ꯈꯪꯗꯦ ꯑꯩ ꯊꯦꯡꯅꯗꯦꯅꯦ
ꯂꯩꯕꯅꯦ ꯑꯃ ꯀꯩꯅꯣꯝꯃ ꯍꯥꯏꯔꯒ ꯃꯃꯤꯡꯗꯨ ꯀꯥꯎꯈ꯭ꯔꯦ ꯑꯩ ꯍꯣꯔꯦꯟ ꯊꯥꯕꯤꯔꯛꯀꯦ ꯑꯁꯤꯒꯤ ꯖꯨꯕꯥ ꯀꯁꯨꯝꯅꯦ ꯖꯨꯕꯥ ꯀꯁꯨꯝ ꯑꯅꯥꯅꯦ ꯄꯨꯂꯞ ꯐꯨꯠꯂ ꯀꯥꯏꯅ ꯃꯣꯏ ꯁꯝ ꯀꯨ ꯐꯖꯅ ꯁꯦꯝꯕꯅꯦꯕ
ꯎꯝ
ꯑꯗꯨ ꯁꯝꯄꯨꯗꯣ ꯑꯩꯅ ꯁꯤꯖꯤꯟꯅꯁꯤꯔꯥ ꯈꯪꯗꯦ
ꯃꯩꯇꯩ ꯅꯨꯄꯤꯗꯨꯅ ꯁꯦꯝꯕ
ꯎꯝ ꯑꯩꯈꯣꯏ ꯁ꯭ꯋꯥꯏꯗ ꯑꯗꯨꯝ ꯄꯨꯊꯣꯛꯆꯕ ꯍꯥꯏꯇꯥ
ꯑꯣ ꯈꯪꯉꯨ ꯊꯦꯡꯉꯨ ꯊꯦꯡꯉꯨ ꯅꯠꯇꯦ ꯈꯪꯗꯦꯅꯦ ꯑꯩꯁꯦ
ꯁꯝꯗ ꯑꯗꯨꯝ ꯃꯅꯥꯅꯦ ꯃꯁꯥꯅꯦ ꯇꯧꯔꯀꯥꯟꯗ ꯇꯤꯡꯗꯣꯏꯅꯦꯕ ꯏꯁꯤꯡꯗ ꯍꯥꯟꯅ ꯇꯤꯡꯉꯀꯥꯟꯗ ꯅꯪ ꯅꯪ ꯂꯎꯏꯗꯅ ꯁꯤꯁꯨ ꯑꯗꯨ ꯑꯗꯨꯗꯨꯅ ꯀꯣꯛꯇ ꯇꯧꯗꯣꯏꯅꯦꯕ ꯇꯩꯗꯣꯏꯅꯦꯕ ꯐꯗꯤ ꯐꯕ ꯖꯥꯠꯅꯦ ꯁꯤꯁꯨ
ꯐꯔ ꯂꯥꯏꯅ ꯂꯥꯏꯔꯤꯅ ꯂꯥꯏ ꯋꯥ ꯍꯥꯏꯗꯨꯗꯤ
ꯎꯝ ꯐꯩ ꯑꯩꯈꯣꯏꯅ ꯁꯦꯝꯅꯤꯡꯗꯕꯒꯤ ꯋꯥꯅꯤ
ꯋꯥ ꯊꯤꯕꯨ ꯊꯤꯖꯤꯟꯂꯗꯤ ꯑꯐ ꯐꯥꯕ ꯉꯇꯅꯤ
ꯑꯗꯨꯝ ꯃꯣꯏ ꯐꯤ ꯃꯆꯨ ꯁꯪꯉꯁꯨ ꯀꯩꯅꯣꯗꯒꯤ ꯑꯣꯔꯒꯥꯅꯤꯛꯇꯒꯤ ꯁꯪꯕ ꯀꯥꯏꯅ ꯍꯧꯖꯤꯛ ꯌꯥꯝ ꯊꯣꯛꯂꯛꯏꯁꯤꯗꯤ
ꯑꯧ ꯑꯧ
ꯑꯗꯨꯅꯤ ꯃꯆꯨꯁꯨ ꯌꯥꯎꯅꯦ ꯇꯤꯛꯀꯤ ꯃꯅꯥ ꯗꯩꯕꯨ ꯀꯔꯤ ꯃꯆꯨꯅꯣ ꯊꯣꯛꯂꯛꯏꯗꯣ
ꯃꯣꯏꯗꯤ ꯀꯩꯅꯣ ꯇꯧꯏ ꯐꯤꯗꯒ ꯅꯝꯖꯜ ꯅꯝꯖꯜꯂ ꯊꯝꯃꯤꯗꯨꯗꯤ ꯑꯥ ꯃꯆꯨ ꯂꯩ ꯅꯨꯡ ꯀꯩꯀꯥ ꯃꯆꯨ ꯆꯨꯍꯧꯅꯕꯅ
ꯑꯩ ꯇꯤꯛꯀꯤ ꯃꯅꯥ ꯑꯁꯪꯕꯗꯣ ꯑꯗꯨꯗꯣ ꯐꯨꯠꯂꯀꯥꯟꯗ ꯀ꯭ꯔꯤꯝ ꯀꯂꯔꯒꯤ ꯃꯆꯨ ꯑꯝ ꯊꯣꯛꯂꯛꯄ ꯍꯥꯏꯁꯦ
ꯈꯪꯗꯦꯅꯦ ꯇꯤꯛ ꯃꯅꯥ ꯐꯨꯠꯄꯩꯗꯤ ꯎꯕꯨ ꯎ
ꯎꯔꯦ ꯑꯩ
ꯎꯝ
ꯑꯗꯨꯗꯤ ꯑꯩ ꯊꯝꯃꯒꯦꯀꯣ
ꯍꯣ ꯍꯣꯏ ꯊꯃꯣ ꯊꯝ ꯎꯝ
ꯎꯝ ꯎꯝ